ꯑꯣ ꯇꯥꯏ
ꯀꯩꯗꯧꯔꯤꯒꯦ
ꯑꯣ ꯀꯩꯝ ꯇꯧꯗꯦ ꯁꯨꯝ ꯂꯩꯝ ꯁꯨꯝ ꯂꯩꯔꯝꯃꯤꯅꯦ ꯅꯪꯗꯤ
ꯑꯩꯗꯤ ꯐꯪꯏ ꯆꯥꯛ ꯆꯥꯔꯕꯣ
ꯆꯥꯔꯦꯗ ꯀ ꯅꯪ ꯆꯥꯔꯒꯦ ꯅꯪꯗꯤ
ꯑꯩꯗꯤ ꯑꯣꯛ ꯁꯥꯥ ꯆꯥꯏ ꯅꯪꯗꯤ
ꯑ ꯁꯧꯁꯥꯗ ꯄꯂꯛ ꯄꯊꯛ ꯁꯋꯥꯏꯅ ꯍꯧꯕ
ꯑꫭꯛꯁ ꯀꯛꯁꯥ ꯌꯥꯝ ꯄꯥꯝꯕ꯭ꯔꯣ
ꯄꯥꯝꯃꯤꯅꯦ ꯑꯣꯛꯁꯥꯕꯨ ꯄꯥꯝꯗꯕ ꯀꯅꯥ ꯂꯩꯕꯤꯅꯦ
ꯄꯤꯁ ꯃꯤ ꯃꯌꯥꯝ ꯑꯣꯛꯁꯥ ꯄꯥꯝꯗꯕ ꯃꯤ ꯃꯌꯥꯝ ꯂꯩꯅꯦ
ꯑꯩꯗꯤ ꯑꯣꯁꯥꯗꯤ ꯑꯩꯒꯤ ꯐꯦꯚꯣꯔꯥꯏꯠꯅꯤꯒꯤꯕ
ꯑꯁ ꯑꯗꯨꯗꯤ ꯑꯩꯈꯣꯏ ꯌꯨꯝꯗ ꯂꯥꯛꯑꯣ ꯅꯪ ꯀꯣꯛꯁꯥ ꯑꯗꯨꯝ ꯆꯥꯔ ꯂꯩꯔꯅꯤ
ꯑꯁ
ꯑꯩꯈꯣꯏ ꯑꯣꯛꯀꯤ ꯕꯤꯖꯤꯅꯦꯁ ꯇꯧꯋꯦ ꯑꯗꯨꯒꯤ ꯅꯪ ꯃꯌꯥꯝ ꯆꯥꯕ ꯐꯪꯒꯅꯤ
ꯑꯁ ꯂꯣꯀꯦꯁꯟ ꯍꯥꯏꯕ ꯌꯥꯔꯗꯤꯀꯣ ꯆꯠ ꯂꯥꯛꯑꯗꯝꯕꯅꯦ
ꯍꯣꯔꯦꯟ ꯊꯥꯕꯤꯔ ꯂꯣꯏꯔꯦ ꯀꯩꯅꯣ
ꯑꯁ ꯌꯥꯝ ꯅꯨꯡꯁꯤ ꯋꯥꯔꯤꯅꯤ
ꯅꯨꯡꯁꯤꯕ ꯋꯥꯔꯤ ꯅꯠꯇꯦ ꯑꯁꯦꯡꯕ ꯍꯥꯏꯕꯅꯦ
ꯑꯁ ꯍꯣꯔꯦꯟ ꯅꯛꯇ ꯀꯥꯞꯊꯔ ꯂꯣꯏꯔꯒꯅꯣ
ꯑꯗꯣ ꯅꯪꯗꯤ ꯀꯔꯤ ꯆꯥꯡ ꯅꯥꯔꯕꯣ
ꯆꯥꯔꯦ ꯑꯩꯈꯣꯏꯗꯤ ꯗꯥꯜ ꯆꯥꯏ
ꯑꯗꯣ ꯅꯪ ꯀꯥꯏꯗ ꯂꯩꯕ꯭ꯔꯣ
ꯑꯗꯨꯗꯤ ꯍꯥꯏꯕ ꯌꯥꯗꯕ ꯃꯥꯜꯂꯤꯅꯦ
ꯅꯪ ꯌꯨꯝꯗ ꯂꯩꯇꯕ꯭ꯔꯣ
ꯑꯣ ꯑꯩ ꯌꯨꯝꯗ ꯂꯩꯇꯦ ꯔꯤꯌꯟꯗ ꯂꯩꯌꯦ
ꯑꯥ
ꯄꯦꯗ ꯂꯩꯕ
ꯑꯣ
ꯁꯍꯔꯗ ꯑꯩꯈꯣꯏ ꯀꯪꯂꯩꯄꯥꯛꯀꯤ ꯁꯍꯔꯗ ꯁꯤꯁꯇꯔꯈꯣꯏꯗꯤ ꯏꯃꯥꯟꯅꯕ ꯊꯒ ꯂꯩꯕꯅꯦ ꯃꯥꯗꯣ ꯃꯌꯨꯝ ꯌꯨꯝ ꯆꯠꯂꯤꯌꯦ ꯑꯩ ꯏꯊꯟꯗ ꯂꯩꯑꯦ ꯍꯧꯖꯤꯛꯇꯤ ꯁꯤꯁꯇꯔ ꯍꯣꯏꯗꯤ ꯀꯩꯀꯩ ꯍꯣꯠꯅꯔꯤꯒꯦ
ꯗ ꯑꯩꯗꯤ ꯀꯣꯂꯦꯖ ꯀꯥꯔꯤꯅꯦ
ꯀ ꯁꯤꯦꯃꯤꯁꯇꯔꯅꯣ
ꯑꯩ ꯂꯣꯏꯗꯧꯔꯦ ꯕꯤ ꯑꯦ
ꯑꯣ ꯍꯟꯗꯛ ꯂꯣꯏꯔꯣꯏꯗꯣꯏꯔꯣ ꯅꯠꯇ꯭ꯔꯒ ꯅꯦꯛꯁ ꯏꯌꯥꯔ ꯂꯣꯏꯗꯣꯏꯔꯣ
ꯍꯟꯗꯛ ꯂꯣꯏꯗꯣꯏꯕ ꯍꯣꯏ
ꯑꯣ ꯀꯩ ꯁꯕꯖꯦꯛ ꯑꯣꯅꯔꯁ ꯂꯧꯒꯦ
ꯑꯩꯈꯣꯏꯗꯤ ꯂꯥꯏꯔꯤꯛ ꯍꯩꯕꯅꯤꯅ ꯑꯥ ꯑꯦꯁ ꯑꯣꯏꯌꯦꯦꯅ ꯑꯥ ꯑꯦꯁ ꯑꯣꯏꯕ ꯃꯤ ꯀꯔꯤ ꯂꯧꯅꯒꯦ
ꯆꯥꯕꯥꯁ ꯇꯧꯔꯍ ꯑꯩꯈꯣꯏ ꯁꯤꯁꯇꯔꯁꯦ
ꯇꯧꯔꯝꯕꯅꯦ
ꯑꯁ ꯁꯤꯁꯇꯔꯗ ꯍꯍꯤꯡꯋꯥꯏ ꯑꯩꯁꯨ ꯑꯥꯏ ꯑꯦꯁ ꯊꯥꯒꯦ ꯈꯜꯂꯛꯄ ꯃꯇꯝꯗ ꯁꯤꯁꯇꯔꯗꯨꯗ ꯁꯖꯦꯁꯟ ꯈꯔ ꯂꯧꯕ ꯇꯥꯔꯦ ꯑꯗꯨꯗꯤ
ꯂꯥꯛꯑꯣ ꯂꯥꯛꯑꯣ ꯁꯖꯦꯁꯟꯕꯨ ꯀꯔꯤꯅꯣ ꯅꯪꯒꯤ ꯄꯣꯁꯇꯤꯡ ꯄꯤ ꯗꯥꯏꯔꯦꯛ ꯑꯦꯛꯖꯥꯝ ꯄꯥꯁ ꯇꯧꯍꯜꯂ ꯂꯣꯏꯔꯦ ꯑꯩꯅ
ꯌꯨ ꯄꯤ ꯑꯦꯁ ꯁꯤꯒꯤ ꯆꯤꯌꯔꯃꯦꯟꯅꯤꯅꯦ
ꯃꯥꯅꯦ ꯑꯣꯏꯔꯗꯣꯏꯅꯦꯍꯦ
ꯑꯃ ꯑꯁ ꯑꯩꯗꯤ ꯈꯪꯗꯣꯏꯅꯦ ꯉꯁꯤꯗ ꯈꯪꯉꯤꯅꯦ
ꯀꯃꯥꯏ ꯇꯧ ꯌꯥꯔ ꯃꯅꯦ ꯏꯅꯥꯛ ꯅꯛꯅ ꯏꯅꯥꯛ ꯅꯛꯅ ꯂꯩꯔꯝꯃꯤꯅꯦ ꯑꯩꯈꯣꯏ ꯌꯨ ꯄꯤ ꯑꯦꯁ ꯁꯤꯒꯤ ꯆꯤꯌꯔꯃꯦꯟꯁꯤꯗꯤ
ꯏꯅꯛ ꯅꯪꯅ ꯂꯩꯕꯗꯣ ꯅꯪꯅ ꯈꯪꯉꯁꯨ ꯈꯪꯖꯤꯟꯅꯗꯕ ꯁꯥꯕꯗꯣ ꯎ ꯎꯆ ꯅꯗꯃ ꯆꯥꯀꯤꯈꯤꯕꯗꯣ
ꯌꯥꯝ ꯆꯥꯛꯏꯗ ꯊꯃꯣꯏꯁꯦ
ꯆꯥꯛꯑꯣꯣ ꯆꯥꯛꯑꯣꯣ
ꯁꯨꯃꯥꯏꯅ ꯆꯥꯛ ꯑꯗꯨꯝ ꯂꯩꯇꯥꯔꯦꯅꯦ ꯑꯩ
ꯏ ꯆ ꯅꯣꯡꯃꯗꯤ ꯑꯣꯄꯣꯔꯆꯨꯅꯤꯇꯤ ꯐꯖꯕ ꯐꯪꯒꯅꯤꯗ
ꯀꯩꯀꯩ ꯍꯣꯠꯅꯔꯤꯒꯦ ꯍꯥꯏꯗꯤ ꯀꯣꯂꯦꯖ ꯅꯠꯇꯕ ꯑꯇꯣꯞꯄ
ꯅ ꯑꯩꯗꯤ ꯑꯦꯛꯖꯥꯝ ꯊꯥꯅꯕ ꯀꯟꯅ ꯍꯣꯠꯅꯔꯤꯌꯦ
ꯑꯣ ꯀꯣꯆꯤꯡꯒꯨꯝꯕ ꯇꯧꯕ꯭ꯔꯥ ꯍꯥꯏꯁꯦ
ꯀꯣꯆꯤꯡꯕꯨꯗꯤ ꯍꯟꯗꯛ ꯂꯧꯗ꯭ꯔꯦ ꯏꯃꯨꯡꯒꯤ ꯐꯥꯏꯅꯥꯟꯁꯤꯌꯦꯦꯜ ꯈꯔ ꯋꯥꯠꯄꯒꯤꯀꯣ ꯏꯁꯥ ꯏꯊꯟꯇ ꯇꯧꯖꯕ
ꯑꯗꯨꯁꯨ ꯗꯥꯎꯒꯤ ꯋꯥꯅꯤꯍ ꯐꯖꯅ ꯕꯣꯅꯔꯗꯤ ꯑꯗꯨꯝ ꯏꯁꯟꯗ ꯇꯧꯔꯁꯨ ꯑꯗꯨꯝ ꯐꯪꯅꯤꯗ
ꯍꯣꯏꯅꯦ ꯀꯣꯆꯤꯡ ꯂꯧꯕ ꯃꯤ ꯈꯛꯇꯅ ꯃꯤ ꯑꯣꯏ ꯍꯥꯏꯕ ꯂꯩꯇꯦꯕ
ꯑꯗꯨ ꯑꯗꯨꯟꯅꯦ ꯀꯣꯆꯤꯡ ꯂꯧꯗ꯭ꯔꯁꯨ ꯍꯣꯠꯅꯕ ꯉꯝꯅꯤ
ꯄ ꯑꯗꯨꯨꯅꯦ
ꯑꯗꯨꯔꯣꯝꯗ ꯁꯤꯖꯔ ꯍꯣꯏꯔꯣꯝꯗꯗꯤ ꯁꯥꯕ꯭ꯔꯣ ꯍꯧꯖꯤꯛꯁꯦ ꯀꯃꯥꯏꯅ ꯇꯧꯒꯦ
ꯏꯁ ꯁꯃꯟꯗꯅ ꯂꯣꯏꯔꯦꯅꯦ ꯑꯩ
ꯁꯃꯟꯗꯅ ꯃꯨꯂꯌꯥ ꯍꯥꯏ꯭ꯔꯣ
ꯍꯣꯏ ꯑꯃꯨꯛ ꯑꯁ ꯃ ꯃ ꯂꯦ ꯆꯥꯕ ꯌꯥꯔꯦ
ꯑꯁ
ꯑꯗꯣ ꯅꯪꯗꯤ ꯀꯔꯤ ꯀꯔꯤ ꯇꯧꯔꯤꯒꯦ
ꯑꯩꯁꯨ ꯆꯞ ꯃꯥꯟꯅꯩ ꯀꯣꯂꯦꯖ ꯀꯥꯔꯤꯒꯦ ꯊꯥꯔꯠ ꯐꯣꯔꯠ ꯀꯥꯗꯣꯏꯕ
ꯑ ꯀꯔꯤ ꯀꯣꯂꯦꯖꯇ
ꯐꯥꯎ ꯂꯩ ꯁꯥ
ꯑꯣ ꯑꯗꯨꯗꯤ ꯑꯦ ꯎꯝ ꯎꯝ ꯂꯅꯥ ꯔ ꯂꯄꯦꯗꯤ
ꯌꯥꯝ ꯅꯛꯅ ꯂꯩꯔꯝꯃꯕꯣ
ꯂꯩꯇꯦꯗ ꯑꯩꯗꯤ ꯀꯩꯅꯣꯗꯅꯦ ꯑꯦꯝ ꯃꯤ ꯑ ꯃꯍꯥꯔꯣꯖꯥꯒꯤ ꯈꯪꯕ꯭ꯔꯥ
ꯏꯦꯝꯕꯤꯔꯣ ꯑꯣ ꯑꯦꯝꯕꯤꯗꯤ ꯑꯥ ꯀꯣꯅꯨꯡ ꯃꯃꯥꯡ
ꯎꯝ
ꯏꯗꯅ ꯏꯗ
ꯅꯅꯥꯛꯄꯅꯦ ꯅꯛꯄꯅꯦ
ꯎꯝ ꯅꯣꯡꯃ ꯑꯗꯨꯝ ꯀꯣꯏꯊꯣꯛꯑ ꯂꯣꯏꯔ ꯀꯦꯅꯣ
ꯎꯝ ꯅꯪ ꯉꯁꯤ ꯊꯕꯛ ꯆꯠꯇ꯭ꯔꯣ
ꯑꯁꯤꯗꯤ ꯆꯠꯇꯦ ꯌꯨꯝꯗ ꯂꯩ ꯁꯤꯁꯇꯔꯒꯤ ꯁꯤꯁꯇꯔꯒꯤ ꯀꯣꯜ ꯉꯥꯏꯔꯝꯃꯤꯅꯤ ꯀꯩꯅꯣ
ꯑ ꯅꯪꯁꯨ ꯉꯥꯏꯔꯝꯃꯦ ꯍꯥꯏꯔꯒ ꯑꯩꯉꯣꯟꯗ ꯀꯔꯤꯁꯨ ꯍꯥꯏꯔꯛꯇꯦꯅꯦ ꯉꯥꯏꯔꯝꯃꯤ ꯈꯣꯠꯂꯤꯀ ꯍꯥꯏꯔꯛꯇꯦꯅꯦ ꯑꯩꯅ ꯇꯧꯔꯛꯄ ꯉꯥꯏꯔꯤꯕꯅꯦꯕ
ꯌꯥꯗꯕꯩꯅꯤ ꯀꯩꯅꯣ ꯅꯦꯠꯋꯥꯛ ꯌꯥꯗꯕꯩꯅꯤ
ꯏꯁ ꯍꯥꯏꯖꯜꯂꯣ ꯅꯦꯋꯥꯛꯇ
ꯑꯁꯦꯡꯕꯅꯤ ꯌꯥꯔꯕꯨ ꯀꯩ ꯇꯧꯔꯛꯑꯣꯏꯗꯣꯏꯅꯣ ꯎꯁ꯭ꯔꯥꯅꯣ ꯎꯁ꯭ꯔꯥ ꯆꯅꯤꯀꯥꯁꯤꯗ
ꯆꯅꯤꯡꯕꯨꯗꯂ ꯑꯣ ꯄꯤꯖꯒꯦ ꯍꯥꯏꯔ ꯄꯤꯖꯔꯒꯦ ꯍꯥꯏꯔꯅ ꯅꯪꯅ ꯅꯪꯅ ꯂꯥꯛꯄꯗꯣ ꯅꯌꯥꯡ ꯀꯪꯉꯒ ꯂꯥꯛꯑ ꯍꯥꯟꯕꯗꯗꯤ ꯅꯪ ꯑꯣ ꯇꯧꯅ ꯅꯣꯏꯔꯒ ꯆꯠꯂꯅꯤ
ꯑꯩꯌꯥ ꯑꯗꯨꯅꯤꯅꯦ ꯑꯩꯅ ꯄꯥꯝꯃꯤꯁꯤꯁꯨ ꯑꯗꯨꯃꯛꯅꯤ
ꯄꯥꯝꯃꯗꯤ ꯂꯥꯛꯑꯣ ꯁꯤꯅꯤ
ꯁꯥꯁ ꯁꯤꯁꯇꯔꯒꯤꯁꯤꯗꯤ ꯌꯥꯝ ꯌꯥꯝ ꯖꯦꯅꯔꯁꯅꯤꯀꯣ
ꯃꯥꯅꯦ
ꯄꯨꯆꯗꯤ ꯌꯥꯝ ꯆꯏ ꯀꯣ
ꯃꯤ ꯑꯩ ꯍꯥꯏꯔꯤꯁꯤꯗꯤ ꯄꯨꯛꯆꯦꯜ ꯆꯥꯎꯥꯎꯒꯗꯕ ꯅꯠꯇ꯭ꯔꯣ
ꯃꯥꯅꯦ ꯃꯥꯅꯦ ꯀꯔꯝꯕ ꯂꯩꯀꯣꯜꯒꯤ ꯂꯩꯔꯥꯡ ꯑꯣꯏꯗꯣꯏꯅꯣꯗ ꯑꯝꯇ ꯈꯪꯅꯤꯡꯈ꯭ꯔꯦꯗꯀꯣ
ꯂꯇꯥꯥꯁꯒꯤ
ꯑꯩꯌꯥ ꯑꯗꯨꯗꯤ ꯑꯩꯈꯣꯏꯒꯤ ꯗꯦꯁꯀꯤ ꯐꯨꯜꯅꯤꯅꯦ
ꯃꯥꯅꯦ
ꯑꯌꯥ ꯃꯤꯅꯨꯁꯤ ꯌꯥꯝ ꯂꯩꯀꯣ
ꯃꯤꯅꯨꯡꯁꯤ ꯂꯩꯕꯁꯤꯅ ꯑꯩꯒꯤ ꯏꯊꯧꯅꯤ
ꯑꯌꯥ ꯂꯩꯅꯝ ꯌ ꯆꯦꯜꯂꯝꯗꯧ ꯃꯥꯜꯂꯤꯀꯣ
ꯃꯥ
ꯑꯌꯥ
ꯍꯂ ꯑꯩꯗ ꯅꯣꯛꯅꯩ ꯎꯔ ꯁꯤꯔꯦ
ꯑꯁ ꯁꯤꯈꯤꯅꯨꯍꯦ ꯈꯔ ꯅꯣꯛꯈꯤꯁꯤ ꯀꯩꯅꯣ
ꯍꯣꯏ ꯅꯣꯛ ꯊꯣꯛꯣꯛꯀꯦ
ꯈꯔ ꯀꯨꯏꯅ ꯄꯨꯟꯁꯤꯔꯒ ꯈꯔ ꯅꯣꯛꯊꯣꯛꯑ ꯂꯣꯏꯔꯦ ꯀꯩꯅꯣ
ꯃꯥꯅꯦꯦ ꯁꯨꯒꯠꯇꯅ ꯁꯥꯎꯅꯔꯒ ꯂꯩꯕꯗꯣ ꯑꯗꯨ ꯃꯇꯝꯗꯣ ꯅꯠꯇꯦꯕ
ꯅꯠꯇꯦ ꯅꯠꯇꯦ ꯑꯗꯨ ꯁꯨꯒꯂ ꯁꯥꯎꯔ ꯀꯩ ꯐꯪꯈꯤꯒꯦ ꯍꯥꯏ ꯅꯠꯇ꯭ꯔꯣ
ꯍꯣꯏ ꯄꯩꯁꯥꯁꯨ ꯐꯪꯕ ꯅꯠꯇꯦ ꯑꯆꯥꯄꯣꯠꯁꯨ ꯆꯥꯕ ꯐꯪꯕ ꯅꯠꯇꯦ
ꯑꯉꯅꯦ
ꯑꯗꯨꯅ ꯅꯨꯡꯉꯥꯏ ꯅꯨꯡꯉꯥꯏꯕꯥꯎ ꯋꯥꯔꯤ ꯁꯥꯟꯅꯔꯒ ꯂꯩꯕꯗꯨꯅꯦ
ꯑꯗꯨꯗꯤ ꯁꯥꯟꯅ ꯊꯣꯛꯁꯦ ꯅꯨꯡꯉꯥꯏ ꯅꯨꯡꯉꯥꯏꯕ ꯁꯥꯟꯅ ꯊꯣꯛꯣꯛꯁꯤ ꯍꯥ
ꯎꯝ ꯑꯗꯨ ꯅꯪ ꯌꯥꯔꯗꯤ
ꯀꯣꯏꯊꯣꯛ ꯂꯣꯏꯔ ꯀꯅꯣ ꯑ ꯑꯗꯨꯒꯤꯕꯨ
ꯀꯔꯝ ꯀꯥꯟꯗ ꯀꯣꯏꯔꯛꯇꯣꯏꯕ ꯍꯥꯏꯔꯛꯑꯣ
ꯍꯣꯔꯦꯟꯅꯦꯗ ꯀꯞꯊꯔ ꯂꯣꯏꯔꯒꯦꯅꯣ ꯍꯥꯏ
ꯍꯣꯏꯅꯦ ꯑꯗ ꯅꯪꯥꯟꯅ ꯀꯥꯞꯊ ꯂꯥꯛꯄꯗ ꯑꯍꯥꯎꯕ ꯑꯍꯥꯎꯕ ꯄꯨꯔꯛꯀꯗꯕꯅꯦ ꯅꯪꯅ ꯄꯨꯣꯔꯛꯄ ꯃꯍꯨꯠꯇꯣ ꯑꯩꯅ ꯑꯣ ꯄꯤꯖꯒꯦ
ꯑꯩꯌꯥ ꯑꯗꯨ ꯌꯥꯏꯅꯦ ꯑꯗꯨꯗꯤ ꯄꯨꯔꯥ ꯂ ꯑꯣꯏꯔ ꯀꯩꯅꯣ ꯑꯁ ꯀꯩ ꯀꯩ ꯆꯠꯅꯤꯡꯒꯦ
ꯎ
ꯀꯦꯞꯁꯤ ꯃꯣꯃꯣ ꯆꯧꯆꯧ ꯕꯣꯔꯥ ꯍꯥ
ꯄ꯭ꯂꯤꯁ ꯅꯪ ꯑꯩꯅ ꯆꯥꯅꯤꯡꯉꯐꯥꯎ ꯈꯪꯗ꯭ꯔꯕꯣ ꯀꯥꯎꯔꯕꯣ
ꯀꯥꯎꯈ꯭ꯔꯦꯅꯦ ꯌꯥꯝꯃꯟꯗꯨꯅ
ꯑꯣ ꯑꯩꯁꯦ ꯊꯤꯒꯣꯛ ꯂꯥꯎꯕꯤ ꯑꯣꯏꯔꯕ
ꯑꯗꯨ ꯌꯥꯏꯕ ꯅꯠꯇꯦ ꯑꯗꯨꯒꯤ ꯋꯥ ꯅꯠꯇꯦꯌꯦ ꯅꯪ ꯆꯥꯅꯤꯡꯕꯗꯣ ꯌꯥꯝꯃꯟꯗꯅ ꯀꯔꯝꯕꯅꯣ ꯅꯪꯒꯤ ꯐꯦꯚꯣꯔꯥꯏꯠꯇꯣ ꯀꯥꯎꯈ꯭ꯔꯦꯕ
ꯑꯩꯒꯤ ꯐꯦꯕꯔꯥꯛꯇꯨꯔꯣ
ꯎꯝ
ꯀꯝꯕꯝ
ꯑꯩꯌꯥ ꯑꯩ ꯍꯣꯠꯄꯣꯠꯇ ꯆꯠꯂ ꯂꯣꯏꯔꯒꯦꯅꯣ ꯑꯗꯨꯗꯤ
ꯍꯣꯏ ꯆꯠꯂꯒ ꯂꯧꯔꯨꯔꯣ
ꯍꯦꯛꯇ ꯂꯧꯊꯔꯨꯗꯕꯅꯤ
ꯎꯝ ꯅꯪꯅ ꯄꯨꯔꯛꯄꯗꯨꯒꯤ ꯆꯥꯃ ꯁꯔꯨꯛ ꯑꯩꯅ ꯑꯣꯐ ꯄꯤꯖꯒꯦ
ꯑꯗꯨꯅꯦ ꯑꯗꯨꯅꯦ ꯑꯩꯅ ꯄꯥꯝꯃꯤꯍ
ꯃꯥ ꯑꯣꯀꯦ ꯀꯦꯞꯁꯨꯜꯗꯣ
ꯑꯥ ꯑꯗꯨꯅꯦ ꯑꯩꯅ ꯈ꯭ꯋꯥꯏ ꯄꯥꯝꯃꯤꯁꯦ ꯑꯣꯛ ꯆꯥꯔꯒ ꯀꯦꯞꯁꯨꯟ ꯆꯥꯗ꯭ꯔꯗꯤ ꯀꯥꯏꯗꯒꯤ ꯑꯣꯛ ꯆꯥꯕ ꯃꯥꯟꯗꯦꯗ ꯅꯠꯇ꯭ꯔꯣ
ꯎ ꯑꯩꯗꯤ ꯎꯀꯤ ꯁꯨꯡ ꯆꯥꯗꯦ
ꯑꯩꯌꯥ ꯂꯥꯏꯕꯥꯛ ꯌꯥꯝ ꯊꯤꯗ
ꯂꯥꯏꯕꯛ ꯊꯤꯕꯤ
ꯏꯪꯉꯥꯎ ꯉꯧꯖꯕꯤ ꯍꯥ ꯂꯥꯏꯕꯛ ꯊꯤꯕꯤ ꯏꯉꯧ ꯉꯧꯖꯕꯤ ꯏꯆꯝ ꯆꯝꯖꯕꯤ
ꯍꯣꯏꯣꯏ ꯑꯗꯨꯗꯨꯣ ꯑꯩꯅꯦ ꯄꯣꯏꯟ ꯇꯆ ꯇꯧꯔꯦ ꯅꯪꯒꯤꯗꯣ
ꯑꯩꯌꯥ ꯑꯩꯁꯦ ꯁꯩꯔꯦꯡ ꯏꯗꯧ ꯃꯤꯅꯤꯅꯦ ꯑꯩꯁꯦ ꯅꯝꯗꯅ ꯁꯤꯗ ꯁꯤꯗ ꯃꯤꯔꯦꯝ ꯑꯃ ꯑꯣꯏꯔ ꯂꯩꯔꯦꯅꯦ ꯅꯝꯗꯅ ꯁꯩꯔꯦꯡ ꯏꯗꯧ ꯃꯤꯁꯦ ꯑꯩꯁꯦ
ꯑꯣ ꯁꯔꯦꯡ ꯏꯔꯗꯤ ꯑꯩꯒꯤ ꯃꯔꯥꯝꯗ ꯏꯌꯨꯅꯦꯦ
ꯏ ꯐꯣꯜ ꯑꯣꯏꯔꯒꯅꯣ ꯑ ꯁꯩꯊꯥꯥ ꯁꯩꯊꯥꯅꯤꯡꯉꯩ ꯁꯩꯊꯥꯅꯤꯡꯉꯥꯏ ꯋꯥꯍꯩ ꯃꯌꯥꯝ ꯃꯌꯥꯝ ꯊꯣꯛꯣꯔꯛꯇꯣꯔꯤꯅꯤ ꯅꯪ ꯌꯦꯡꯕꯗ
ꯍꯣꯏ ꯑꯩꯒꯤ ꯁꯛꯒꯤ ꯐꯖꯕꯁꯤꯅ ꯅꯪ ꯎꯔꯒ ꯁꯛ ꯂꯩꯆ ꯃꯌꯥꯝ ꯄꯨꯛꯅꯤꯡ ꯁꯨꯍꯟꯒꯗꯕ ꯏꯁꯩ ꯃꯌꯥꯝ ꯊꯣꯛꯂꯛꯀꯗꯣꯏꯅꯦ
ꯑꯗꯨꯅꯦ ꯋꯥꯍꯩ ꯀꯥꯗꯣ ꯕ꯭ꯔꯦꯛ ꯕ꯭ꯔꯦꯡ ꯀꯥꯞꯊꯔꯛꯗꯕꯅꯦ
ꯑꯗꯨꯅ ꯐꯠꯇ꯭ꯔꯣ
ꯐꯩ ꯌꯥꯝ ꯐꯩ ꯑꯗꯨꯅ ꯌꯥꯝ ꯐꯩ
ꯎꯝ ꯑꯗꯨ ꯅ ꯃꯤꯅ ꯄꯥꯝꯅꯔꯛꯏꯁꯦ
ꯑꯗꯨ ꯑꯗꯨꯅꯦ ꯈꯣꯟꯗꯒꯤ ꯁꯛꯇꯒꯤ ꯆꯨꯗꯒꯤ ꯂꯩꯒꯅꯤ
ꯐ꯭ꯔꯤ ꯂꯩꯕꯀꯥꯟꯗ ꯑꯗꯨꯝ ꯋꯥꯔꯤ ꯁꯥꯟꯅꯁꯦꯅꯦ
ꯍꯣꯏꯅꯦ ꯍꯣꯔꯦꯟ ꯇꯧꯔꯛꯀꯦꯅꯦ ꯌꯥꯏꯅꯦ
ꯇꯧꯔꯛꯀꯦ ꯍꯥꯏꯔꯗꯤ ꯅꯪ ꯑꯩꯉꯣꯟꯗ ꯃꯦꯁꯦꯁ ꯊꯥꯔꯛꯀꯗꯕ ꯅꯠꯇ꯭ꯔꯗꯤ
ꯍꯣꯏ ꯍꯣꯔꯦꯟ ꯇꯧꯔꯛꯑꯝꯗꯥꯏꯗ ꯊꯥꯔꯛꯀꯦꯕ ꯃꯦꯁꯦꯁꯇꯣ ꯌꯥꯕ ꯅꯠꯇ꯭ꯔꯣ
ꯌꯥꯏ ꯅꯪꯅꯕꯨꯛ ꯃꯥꯅꯦ ꯅꯪꯅꯕꯨꯨꯛ ꯍꯥꯏꯔꯅꯤ ꯂꯣꯏꯅ ꯌꯥꯔꯅꯦ
ꯑꯩꯃ ꯄꯨꯛꯅꯤꯡꯁꯦ ꯀꯩꯅꯣꯝꯃ ꯇꯧꯁꯜꯂꯛꯑꯦ ꯊꯃꯣꯏꯒꯥꯁꯦ ꯊꯃꯣꯏꯒꯥꯁꯦ ꯔꯤ ꯂꯤꯔꯤꯁꯤ ꯂꯩ ꯍꯥꯥ
ꯅꯪꯒꯤ ꯍꯥꯔꯠꯇꯣ ꯗꯪ ꯗꯪ ꯆꯕ꯭ꯔꯥꯕ
ꯆꯣꯡꯕ ꯍꯥꯏꯁꯦ ꯍꯥꯠ ꯔꯦꯠꯇꯣ ꯌꯥꯝ ꯋꯥꯡꯈꯠꯂꯛꯑꯕꯅꯤꯅꯦ ꯏꯁꯇ꯭ꯔꯣꯛꯀ ꯇꯧꯔꯗ꯭ꯔꯅ ꯄꯥꯈꯠꯂꯤꯅꯤꯅꯦ
ꯐꯩ ꯑꯗꯨꯅ
ꯀꯩꯕ
ꯇꯪ ꯇꯪ ꯇꯪ ꯆꯣꯡꯕꯗꯣ ꯑꯗꯨꯅ ꯐꯩꯌꯦ ꯍꯥꯏꯕ
ꯑꯗꯨꯅꯦ ꯑꯗꯨꯅ ꯐꯩꯗ ꯑꯗꯣ ꯏꯁꯇ꯭ꯔꯣꯛ ꯇꯧꯈꯠꯂꯛꯑꯗꯤ ꯑꯁ ꯕꯦꯔꯥꯒꯥꯅꯤꯀꯣ
ꯏꯁꯇ꯭ꯔꯣꯛ ꯇꯧꯔꯁꯨ ꯂꯥꯏꯌꯦꯡꯅꯕ ꯑꯩ ꯂꯩꯔꯤꯁꯤꯗꯤ
ꯍꯩꯃ ꯑꯩꯈꯣꯏ ꯊꯨꯝꯂꯧ ꯋꯥꯍꯩꯗꯨꯅ ꯄꯦꯜꯂꯦ ꯑꯩꯁꯦ
ꯑꯁ ꯑꯗꯨ ꯑꯗꯨ ꯍꯦꯟꯅ ꯃꯌꯥꯝ ꯇꯥꯡꯔꯛꯀꯅꯤꯗ
ꯑꯁ ꯌꯥꯝ ꯅꯨꯡꯉꯥꯏꯔꯛꯇꯧꯔꯤꯗ ꯁꯤꯗꯤ ꯊꯝꯕꯨ ꯊꯝꯅꯤꯡꯗ꯭ꯔꯦꯗ
ꯑꯗꯣꯝ ꯁꯥꯟꯅꯔ ꯂꯣꯏꯔꯦ ꯀꯔꯤꯅꯣ
ꯑꯗꯨ ꯑꯗꯨꯅꯦ ꯅꯪ ꯈꯨꯟꯖꯤꯦꯟ ꯇꯥꯕꯁꯦ